ꯇꯕ꯭ꯔꯥ
ꯎꯝ
ꯑꯗꯨ ꯕ꯭ꯔꯥꯎꯟꯅꯦ ꯀꯩ ꯀꯩꯅꯦ
ꯌꯥꯝ ꯕ꯭ꯔꯥꯎꯟ ꯑꯣꯏꯕꯗꯣ
ꯎꯝ
ꯕ꯭ꯔꯥꯎꯟ ꯍꯥꯏꯔꯁꯨ ꯎꯝ ꯃꯆꯨ ꯇꯣꯉꯥꯟ ꯇꯣꯉꯥꯟꯕ ꯂꯩꯌꯦꯕ ꯑꯗꯨ ꯃꯆꯨ ꯑꯃ ꯌꯥꯝ ꯐꯖꯕ ꯂꯩꯌꯦꯕ ꯑꯗꯨꯗꯣ ꯌꯥꯝ ꯄꯥꯝꯃꯦ ꯑꯗꯨꯒ ꯑꯥ ꯋꯥꯏꯠ ꯕ꯭ꯂꯦꯛꯒꯨꯝꯕ ꯔꯦꯠ ꯔꯦꯠ ꯋꯥꯏꯠ ꯑꯗꯨꯝ ꯎꯝ ꯀꯂꯔ ꯀꯩꯅꯣ ꯃꯆꯨ ꯑꯅꯤ ꯆꯠꯄꯗꯣ
ꯑꯥ ꯑꯥ
ꯑꯗꯨꯒꯨꯝꯕꯁꯨ ꯌꯥꯝ ꯄꯥꯝꯃꯦ
ꯑꯗꯨ ꯑꯣꯏꯔꯗꯤ ꯅꯪꯒꯤꯁꯦ ꯎꯝ ꯑꯩ ꯈꯪꯈ꯭ꯔꯦ
ꯀꯔꯤꯅꯣ
ꯅꯪꯅ ꯄꯥꯝꯒꯗꯕ ꯐꯨꯔꯤꯠ ꯃꯑꯣꯡꯁꯤꯡꯗꯣ ꯀꯩꯅꯣ ꯆꯥꯎꯅ ꯂꯤꯠꯄꯗꯣ ꯄꯥꯝꯕ꯭ꯔꯥ ꯅꯠꯇ꯭ꯔꯒ ꯄꯤꯛꯇꯛ ꯇꯧꯔꯒ ꯆꯞ ꯆꯥꯕꯗꯨ ꯄꯥꯝꯕ꯭ꯔꯥ
ꯌꯥꯝ ꯄꯤꯛꯄ ꯅꯠꯇꯕ ꯇꯤ ꯁꯥꯔꯠꯇꯤ ꯍꯧꯖꯤꯛꯀꯥꯟꯁꯦ ꯆꯥꯎꯕꯗꯣ ꯌꯥꯝ ꯆꯥꯎꯕꯗꯣ ꯄꯥꯝꯗ꯭ꯔꯦ ꯑꯩ ꯐꯖꯗꯦꯕ ꯑꯗꯨ ꯈꯔꯁꯨ ꯆꯥꯎꯕ ꯑꯗꯣ ꯌꯥꯝ ꯁꯥꯡꯗꯕꯤꯗꯀꯣ ꯈꯔꯁꯨ ꯆꯞ ꯆꯥꯕ ꯌꯦꯡꯕꯀꯟꯗ ꯆꯞ ꯆꯥꯅ ꯑꯗꯨ ꯌꯥꯝꯅꯁꯨ
ꯀꯩ ꯍꯥꯏꯁꯤꯔꯥ ꯌꯥꯝ ꯇꯥꯏꯠ ꯑꯣꯏꯕꯗꯣ ꯑꯗꯨ ꯅꯠꯇꯕꯤꯗꯀꯣ ꯑꯗꯨ ꯐꯖꯩꯌꯦ ꯌꯥꯝ ꯄꯥꯝꯃꯦ ꯆꯥꯎꯕꯗꯨ ꯄꯥꯝꯗꯦ
ꯎꯝ ꯑꯗꯨꯗꯤ ꯀꯩꯅꯣꯗꯤ
ꯀꯔꯤ
ꯖꯦꯀꯦꯠ ꯀꯨꯝꯕꯗꯤ
ꯖꯦꯀꯦꯠ ꯀꯨꯝꯕꯗꯤ ꯌꯥꯝ ꯑꯁ ꯑꯗꯨ ꯖꯦꯀꯦꯠ ꯖꯦꯀꯦꯠꯒꯤ ꯂꯩꯌꯦꯅ ꯆꯥꯎꯕꯁꯨ ꯐꯖꯕꯁꯨ ꯂꯩꯌꯦ ꯑꯗꯨ ꯌꯥꯝ ꯄꯤꯛꯄ ꯅꯠꯇꯕ ꯆꯞ ꯆꯥꯅ ꯑꯗꯨꯝ ꯍꯥꯞꯄꯗꯁꯨ ꯐꯖꯕ ꯂꯩꯌꯦ
ꯀꯩꯅꯣ
ꯖꯦꯀꯦꯠ ꯀꯨꯝꯕꯗꯨꯅ ꯆꯥꯎꯕꯁꯨ ꯐꯖꯩꯗ
ꯎꯝ ꯎꯝ ꯅꯣꯡꯃ
ꯆꯞ ꯆꯥꯕ ꯍꯥꯏꯕꯁꯤꯕꯣ ꯎꯝ ꯐꯖꯗꯕꯁꯨ ꯂꯩꯌꯦ ꯐꯨꯔꯤꯠꯇꯣ
ꯎꯝ
ꯆꯞ ꯆꯥꯔꯁꯨ ꯑꯗꯨꯝ ꯎꯝ ꯐꯖꯗꯕ ꯂꯩꯌꯦ ꯑꯗꯨꯁꯨ ꯂꯩꯌꯦ
ꯐꯨꯔꯤꯠ ꯐꯨꯔꯤꯠ ꯐꯔꯤꯠꯀꯤ ꯃꯈꯥ ꯄꯣꯜꯂꯦꯕꯀꯣ
ꯎꯝ
ꯌꯥꯏ ꯑꯗꯨ ꯅꯪꯗꯤ ꯎꯝ ꯋꯥꯔꯤꯗꯨ ꯅꯨꯄꯥ ꯑꯩꯈꯣꯏꯅ ꯁꯦꯠꯄ ꯃꯑꯣꯡꯗ ꯀꯔꯝꯕ ꯃꯑꯣꯡꯅ ꯐꯖꯕ꯭ꯔꯥ
ꯅꯨꯄꯥ ꯈꯣꯢꯔꯣ ꯈꯪꯗꯤꯗ ꯑꯩꯗꯤ ꯅꯨꯄꯥ ꯑꯗꯨ ꯃꯥꯒꯤ ꯈꯣꯡꯒ꯭ꯔꯥꯎꯗꯣ ꯈꯔ ꯆꯞ ꯆꯥꯅ ꯌꯥꯝ ꯇꯥꯏꯠ ꯑꯣꯏꯗꯕ
ꯎꯝ
ꯀꯩꯅꯣ ꯑꯗꯨ ꯆꯥꯎꯕꯁꯨ ꯌꯥꯝ ꯆꯥꯎꯕ ꯅꯠꯇꯕꯀꯣ
ꯍ
ꯌꯥꯝ ꯆꯥꯎ ꯌꯥꯝ ꯆꯥꯎꯕꯁꯨ ꯀꯩꯅꯣ ꯋꯥꯡ ꯆꯥꯎꯔꯒ ꯑꯗꯨ ꯃꯣꯏꯒꯤ ꯃꯁꯥꯗꯣ ꯐꯖꯕꯗꯣ
ꯎꯝ
ꯑꯗꯨꯒꯨꯝꯕ ꯁꯦꯠꯄꯗꯨꯁꯨ ꯐꯖꯩꯌꯦ ꯑꯗꯨ ꯎꯝ ꯈ꯭ꯋꯥꯏꯗꯅ ꯐꯖꯕꯗꯤ ꯀꯩ ꯍꯥꯏ ꯑꯁ ꯈꯪꯗꯦ ꯑꯩ
ꯅꯪꯁꯦ ꯄꯥꯈꯪ ꯈꯟꯕ ꯌꯥꯝ ꯍꯩꯗꯧꯕ ꯃꯥꯂꯦ
ꯅꯠꯇꯦꯗ
ꯎꯝ ꯅꯪ ꯀꯩꯅꯣ ꯇꯧꯕ꯭ꯔꯕ ꯍꯥꯏꯕꯗꯤ ꯄꯥꯈꯪꯁꯤꯡꯁꯦ ꯃꯁꯝ ꯁꯥꯡꯕꯗꯣ
ꯇꯨꯒꯨꯠꯖꯩꯗ
ꯇꯨꯒꯠꯆꯩꯒꯥꯏꯅ꯫
ꯃꯁꯥꯝ ꯁꯥꯡꯕꯁꯦ ꯐꯖꯗꯦ ꯅꯨꯄꯥ ꯈꯣꯢ ꯁꯝ ꯇꯦꯜꯂꯒ ꯑꯩ ꯌꯥꯝ꯫ ꯅꯥꯜꯂꯒ ꯂꯩꯕꯗꯣ ꯑꯗꯨꯗꯨ ꯐꯖꯩꯌ‌ꯦ꯫
ꯑꯝ ꯎꯝ꯫ ꯁꯝ ꯁꯥꯡꯉꯒ ꯃꯤ꯫ ꯉꯧꯔꯒ ꯀꯩꯅꯣ ꯀꯩꯅꯣ ꯌꯥꯝ ꯇꯧꯕꯗꯣ ꯑꯩꯗꯤ ꯍꯣꯃꯣ ꯃꯥꯂꯤꯅꯦ꯫
ꯎꯝ꯫
ꯎꯝ
ꯑꯗꯨꯗꯣ ꯃꯁꯥ ꯃꯁꯥꯒꯤ ꯂꯩꯕꯅꯦ ꯁꯥꯔꯒ ꯐꯖꯕꯁꯨ ꯂꯩꯌꯦ ꯇꯣꯉꯥꯟ ꯇꯣꯉꯥꯟꯂꯦꯕ ꯃꯁꯛ ꯐꯖꯕꯁꯤꯡ ꯏꯪꯅꯀꯣ
ꯑꯝ ꯎꯝ ꯍꯨꯝ ꯈꯪꯗ꯭ꯔꯦꯗ ꯃꯤꯑꯣꯏꯕꯁꯤꯡꯁꯦ ꯐꯖꯕꯗꯤ ꯂꯣꯏ ꯄꯥꯝꯃꯦ ꯀꯣ
ꯎꯝ
ꯅꯪ ꯀꯩꯅꯣ ꯖꯒꯣꯏꯗꯤ ꯍꯩꯕ꯭ꯔꯥ
ꯀꯔꯤ ꯖꯒꯣꯢ ꯅꯣ ꯑꯩꯈꯣꯏꯒꯤꯔꯣ
ꯎꯝ꯫
ꯍꯩꯗ‌ꯦꯗ꯫
ꯑꯗꯨ ꯔꯤꯜꯁꯀꯨꯝꯕꯒꯤ ꯖꯒꯣꯏꯗꯤ꯫
ꯍꯩꯗ‌ꯦꯗ ꯑꯗꯨꯒꯨꯝꯕ ꯑꯩꯗꯤ ꯍꯩꯅꯗꯦ꯫
ꯑꯝꯇ ꯇꯧꯗ꯭ꯔꯤ꯫
ꯍꯧꯖꯤꯛꯀꯥꯟꯅꯤ ꯑꯃꯁꯨ ꯇꯧꯗꯦꯗ ꯅꯍꯥꯟꯅ ꯑꯈꯣꯏ ꯑꯦꯂꯚꯦꯟ ꯇꯨꯋꯦꯜꯐ꯫ ꯁꯦꯀꯦꯟꯗꯔꯤ ꯀꯥꯔꯀꯥꯟꯗ ꯑꯗꯨ ꯒ꯭ꯔꯦꯖꯨꯋꯦꯠ ꯀꯥꯕ ꯀꯥꯟꯗꯗꯤ꯫ ꯈꯔ ꯑꯉꯥꯡ ꯑꯣꯏꯕꯒꯤꯅꯤꯅ ꯑꯗꯨ ꯃꯇꯝꯗꯗꯤ ꯈꯔ ꯈꯔꯗꯤ ꯇꯧꯋꯦ꯫
ꯎꯝ꯫
ꯑꯗꯨꯒ ꯑꯈꯣꯏꯗꯣ ꯁꯦꯀꯦꯟꯗ꯭ꯔꯤ ꯀꯥꯔꯒꯥꯟꯗꯀꯣ꯫
ꯎꯝ꯫
ꯎꯝ ꯉꯁꯤꯀꯦꯟꯗ꯭ꯔꯤ ꯀꯥꯒꯥꯟꯗ ꯑꯈꯣꯏ ꯁꯤ ꯀꯩꯅꯣꯗ ꯂꯩꯕ꯫ ꯑꯥ꯫ ꯕꯔꯥꯗ ꯂꯩꯔꯒ ꯑꯈꯣꯏ ꯈ꯭ꯔꯤꯁꯃꯥꯁ ꯃꯇꯝꯅꯤ ꯍꯥꯏꯔꯗꯤ꯫ ꯑꯈꯣꯏꯒꯤ ꯏꯃꯥꯟꯅꯕꯤꯁꯤꯡ ꯑꯗꯨꯒ ꯏꯃꯥꯟꯅꯕ꯫ ꯑꯗꯨꯗ ꯂꯩꯃꯤꯟꯅꯕ ꯑꯩꯈꯣꯏ ꯈꯨꯟꯒꯤ ꯀꯣ꯫ ꯅꯨꯄꯥ ꯈꯣꯏꯒ ꯑꯗꯨꯝ ꯄꯨꯜꯂꯒ ꯖꯒꯣꯏ ꯁꯥꯕꯁꯨ ꯂꯩꯌꯦ꯫ ꯑꯥ꯫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
ꯐꯤꯅꯦꯛ ꯁꯦꯠꯂꯒ ꯑꯩꯈꯣꯏꯒꯤ ꯐꯤꯅꯦꯛ ꯀꯨꯝꯕ ꯁꯦꯠꯂꯒ ꯀꯣ꯫
ꯎꯝ꯫
ꯑꯗꯨꯒꯨꯝꯕꯁꯨ ꯇꯧꯋꯦ ꯑꯗꯨ ꯃꯇꯝꯗꯨ ꯅꯨꯡꯉꯥꯏꯌꯦꯍ‌ꯦ꯫ ꯈ꯭ꯔꯤꯁꯃꯁ ꯃꯇꯝꯗꯤ ꯂꯩꯇ꯭ꯔꯦ ꯈ꯭ꯔꯤꯁꯃꯥꯁ ꯃꯇꯝ ꯌꯧꯔꯅꯤ ꯍꯥꯏꯔꯗꯤ ꯏꯁ꯫ ꯇꯨꯝꯕ ꯆꯥꯕ ꯈꯪꯗ꯭ꯔꯕ ꯀꫭ꯫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
ꯇꯝꯕꯗꯨ ꯇꯝꯕꯗꯨ꯫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
ꯚꯗꯤꯑꯣ ꯀꯅꯥꯉꯣꯟꯗ ꯂꯩꯕ꯭ꯔꯥ ꯈꯪꯗ‌ꯦ꯫ ꯀꯥꯎꯕꯨ ꯀꯥꯎ ꯈ꯭ꯔ‌ꯦꯗ꯫
ꯌꯥꯝꯗꯤ ꯂꯩꯗꯤ ꯂꯩꯕꯅꯦ ꯑꯗꯨꯗꯣ ꯑꯩꯉꯣꯟꯗꯗꯤ ꯂꯩꯇ꯭ꯔꯦ ꯂꯩꯗꯦꯗ ꯐꯣꯟ ꯄꯥꯏꯗꯦꯗ ꯗꯨ ꯃꯇꯝꯗ ꯑꯩ
ꯅ ꯊ ꯊꯥꯔꯦ
ꯍꯥꯥ
ꯊꯤꯕ ꯇꯥꯔꯦꯕ
ꯐꯪꯉꯣꯏ
ꯀꯃꯥꯢꯅ
ꯂꯩꯔꯝꯃꯔꯣꯏ ꯀꯨꯏꯈꯦꯅ ꯆꯍꯤꯗꯨ ꯌꯥꯝꯈ꯭ꯔꯦ
ꯎꯝ ꯑꯗꯨ ꯑꯣꯏꯔꯁꯨ ꯎꯝ
ꯐꯪꯉꯅꯤ ꯐꯪꯉꯅꯤ꯫
ꯀꯅꯥꯅꯣꯝꯇꯗꯤ ꯂꯩꯔꯝꯒꯅꯤ ꯐꯪꯉꯗꯤ ꯅꯪꯉꯣꯟꯁꯨ ꯊꯥꯔꯛꯄꯤꯒꯦ꯫
ꯑꯁ꯫ ꯌꯦꯡꯅꯤꯡꯗ‌ꯦꯗ ꯑꯩꯗꯤ꯫
ꯌꯥꯝ ꯅꯨꯡꯉꯥꯏꯔꯝꯕꯗꯨ ꯀꯃꯥꯏꯅ ꯌꯦꯡꯅꯤꯡꯗꯕ꯫
ꯌ‌ꯦꯅꯤꯡꯗ‌ꯦꯕ ꯑꯩꯕꯨ꯫
꯫ ꯑꯁ ꯆꯥꯛꯂꯥꯝꯃ‌ꯦ ꯍ‌ꯦ ꯑꯩ꯫
ꯆꯥꯎ꯫ ꯃꯩ ꯂꯥꯛꯈ꯭ꯔꯕ꯭ꯔꯣ꯫
ꯑꯩꯈꯣꯏꯔꯣꯝꯗꯤ ꯃꯩ ꯂꯥꯛꯏꯅ ꯀꯅꯥ ꯃꯨꯠꯂꯦ ꯍꯥꯏꯕ꯭ꯔꯥ
ꯉꯁꯥꯏꯗꯣ ꯃꯥꯏ ꯑꯃꯁꯨ ꯃꯨꯠꯇꯦ
ꯃꯨꯠꯂꯦ ꯉꯥꯏꯍꯥꯛꯇꯤ ꯑꯗꯨꯒꯤ ꯇꯨꯝ ꯊꯣꯛꯄꯅꯦ ꯑꯩꯩꯗꯣ
ꯑꯣ
ꯂꯥꯛꯄꯗꯣ ꯈꯪꯗ꯭ꯔꯦ
ꯑꯩꯈꯣꯏꯗꯤ ꯃꯩ ꯂꯥꯛꯇ꯭ꯔꯤꯌꯦ ꯍꯧꯖꯤꯛꯐꯥꯎ
ꯌꯥꯝ ꯃꯥꯟꯗ꯭ꯔꯦꯀꯣ ꯍꯥꯏꯕꯗꯤ ꯑꯗꯨꯗ ꯃꯍꯩ ꯃꯨꯠꯄꯗꯤ
ꯅꯨꯡꯇꯤꯒꯤ ꯑꯗꯨꯝ ꯃꯨꯜꯂꯦ ꯍꯥꯏꯕ ꯀꯩꯒꯤꯅꯣ
ꯕꯦꯇ꯭ꯔꯤꯗꯤ ꯂꯩꯔꯤꯕꯣ ꯅꯪꯕꯨ
ꯑꯁ ꯉꯁꯤꯒꯤ ꯄꯥꯏꯕꯥ ꯅꯪꯗꯦꯗꯥ ꯑꯩ
ꯎ ꯌꯥꯏꯅ
ꯐꯣꯔꯇꯤ ꯂꯩꯔꯤ
ꯑꯦ ꯑꯗꯨ ꯈꯥꯛ
ꯎꯝ ꯑꯩ ꯆꯥꯁ ꯇꯧꯗꯦꯗ ꯆꯔꯁ ꯇꯧꯅꯕ ꯌꯥꯝ ꯇꯜꯂꯦ
ꯍꯥ
ꯍꯩ ꯆꯔ ꯆꯗ ꯇ ꯊꯣ ꯆꯔꯁ ꯇꯧꯒꯅꯤ
ꯉꯁꯤꯗꯤ ꯇꯧꯍꯜꯂꯣꯏ
ꯀꯔꯤ
ꯉꯁꯤꯗꯤ ꯐꯣꯟ ꯆꯥꯔꯖ ꯇꯧꯍꯜꯂꯣꯏꯕ
ꯃꯩꯁꯨ ꯂꯥꯛꯇꯦ ꯆꯥꯔꯆ ꯇꯧꯅꯤꯡꯔꯁꯨ ꯃꯩ ꯂꯛꯇꯦ ꯅꯆꯦꯒꯤ ꯌꯨꯝꯗ
ꯑꯁ ꯅꯆꯦ ꯅꯆꯦ ꯅꯆꯦ ꯌꯥꯝ ꯌꯥꯝ ꯍꯟ ꯍꯜꯂꯒ ꯍꯦꯡꯋꯥꯏ ꯊꯨꯅ ꯍꯥꯅꯨꯖꯅꯤꯀꯣ ꯅꯪ
ꯅꯠꯇꯦꯗ ꯊꯨꯅ ꯍꯅꯨꯅꯤꯡꯗꯦ ꯑꯩꯗꯤ
ꯑꯗꯨꯗꯤ ꯅꯆꯦ ꯍꯥꯏꯒꯅꯨ
ꯑꯗꯨ ꯅꯣꯏ ꯅꯣꯏꯗꯤ ꯈꯔ ꯆꯍꯤꯗ ꯌꯥꯝꯍꯜꯂꯤꯅꯣ
ꯌꯥꯔꯦ ꯑꯣꯏꯗꯕ ꯉꯥꯡꯉꯅꯨꯗ ꯅꯪꯁꯨ
ꯀꯩ ꯍꯥꯢꯕ ꯑꯗꯨꯝ ꯉꯥꯡꯒꯅꯨ ꯍꯥꯣꯔꯒ ꯅꯆꯦꯡꯉꯣꯟꯗ ꯑꯗꯨꯃꯥꯏꯅ ꯍꯥꯏꯕ ꯌꯥꯕ꯭ꯔꯥ
ꯀꯃꯥꯏꯅ ꯆꯍꯤꯗꯤ ꯅꯪ ꯅꯪꯒ ꯑꯩꯒ ꯈꯦꯅꯔꯝꯃꯣꯏ ꯑꯩꯅ ꯊꯥꯗ ꯈꯔ ꯍꯜꯂꯝꯅꯤ
ꯏꯁ ꯈꯪꯁꯨ ꯈꯪꯗꯔꯒ
ꯎꯝ ꯈꯪ
ꯅꯪ ꯀꯔꯝꯕ ꯊꯥꯗꯅꯣ
ꯖꯨꯂꯥꯏ ꯀꯨꯟ ꯃꯄꯜ ꯑꯩꯒꯤ ꯕꯥꯔꯗꯦꯗ ꯀꯣꯢꯕ ꯆꯠꯁꯤꯔ
ꯖꯨꯂꯥꯢ ꯅꯠꯇ꯭ꯔꯣ ꯍꯧꯖꯤꯛ
ꯃꯗꯨꯅꯤꯅꯦ ꯖꯨꯂꯥꯏ ꯇ꯭ꯋꯦꯟꯇꯤ ꯅꯥꯏꯟ
ꯑꯣ
ꯒꯤꯐ ꯄꯤꯔꯛꯀꯦ ꯍꯥꯏꯕ꯭ꯔꯥ
ꯀꯗꯥꯢꯇꯒꯤ
ꯒꯤ ꯍꯥꯡꯉꯦ ꯑꯩꯉꯣꯟꯗ
ꯑꯩꯌꯥ
ꯃꯁꯤꯗꯤ ꯀꯗꯥꯥꯢꯗꯒꯤ ꯀꯥꯏꯅ ꯃꯤ ꯌꯥꯝ ꯎꯁꯤꯠꯇꯦ
ꯑꯗꯨ ꯅꯪ ꯅꯪ ꯅꯪ ꯅꯠꯇ꯭ꯔꯣ ꯎꯁꯤꯠꯇꯕꯗꯣ ꯒꯤꯐꯀ ꯄꯤꯔꯛꯀꯦꯔꯥ ꯍꯥꯏꯔꯛꯄꯗꯨ ꯀꯔꯤꯅꯣ
ꯑꯗꯨ ꯑꯣꯢꯔꯁꯨ ꯄꯤꯅꯕ ꯂꯩꯇꯦ ꯈꯣꯠꯂꯦ ꯍꯥꯏꯕ ꯌꯥꯕꯗꯨ ꯀꯗꯥꯢꯗꯒꯤ ꯀꯥꯏꯅ
ꯑꯗꯨꯅ ꯐꯠꯇ꯭ꯔꯣ
ꯎꯝ ꯍꯥꯏꯔꯨꯔꯒ ꯑꯩ ꯑꯣꯏꯅ ꯏꯀꯥꯏꯔꯛꯑꯦꯕꯨ
ꯑꯁ ꯑꯩꯉꯣꯟꯗꯗꯤ ꯀꯔꯤꯁꯨ ꯏꯀꯥꯏꯒꯤꯅꯣꯗ ꯑꯗꯨꯝ ꯍꯥꯏꯅꯤꯡꯉꯣ ꯑꯗꯨꯝ ꯍꯥꯏꯌꯣ ꯑꯩꯁꯨ ꯑꯗꯨꯝ ꯍꯥꯏꯅꯤꯡꯕ ꯑꯗꯨꯝ ꯍꯥꯏꯔꯒ ꯂꯩ
ꯑꯁꯦꯡꯕ
ꯍꯥꯏꯅꯤꯡꯕ ꯍꯥꯏꯕꯁꯦ ꯑꯗꯨꯝ ꯏꯆꯝ ꯆꯝꯅꯀꯣ
ꯎꯝ